ꯍꯣꯏ ꯇꯑꯌꯦ ꯀꯩꯗꯧꯔꯤꯔꯤꯅꯣ ꯑꯩ ꯑꯗꯨꯝ ꯂꯩꯌꯦ
ꯀ ꯆꯪꯖꯔꯕꯣ
ꯉꯁꯤꯁꯦ ꯌꯦꯟ ꯆꯥꯏꯑꯌꯦ
ꯑꯣ ꯌꯥꯝ ꯍꯥꯎꯅ ꯆꯥꯏꯀꯣ ꯃꯤ ꯃꯆꯥꯈꯣꯏꯗꯤ
ꯍꯣꯏ ꯌꯥꯝ ꯍꯥꯎꯅ ꯆꯥꯔꯦ
ꯍꯌꯦꯡꯗꯤ ꯊꯕꯛ ꯑꯩꯈꯣꯏꯗꯤ ꯉꯁꯤꯁꯦ ꯀꯥꯡꯁꯣꯏ ꯆꯥꯏꯌꯦ ꯑ ꯍꯌꯦꯡ ꯊꯕꯛ ꯆꯒꯗ꯭ꯔꯣ ꯅꯪꯗꯤ
ꯍꯣꯏ ꯆꯠꯀꯅꯤꯌꯦ ꯊꯕꯛ ꯆꯠꯇ꯭ꯔꯗꯤ ꯑꯁ ꯄꯩꯁꯥ ꯇꯥꯟꯐꯝ ꯂꯩꯔꯦꯕ
ꯑꯣ ꯅꯪꯕꯨ ꯅꯨꯄꯥ ꯀ ꯑꯣꯏꯔꯕꯣ
ꯑꯗꯨꯝ ꯀꯣꯏ ꯑꯗꯨꯝ ꯅꯨꯄꯥ ꯑꯗꯨꯝ ꯀꯣꯏ ꯍꯥꯏꯔꯦ ꯇꯥꯔꯦ ꯅꯪꯗꯤ
ꯑꯩꯒꯤꯁꯨ ꯀꯩꯅꯣ ꯅꯝꯕꯔ ꯄꯤꯔꯛꯑꯣꯗꯅ ꯑꯩ ꯈꯪꯅꯁꯤ ꯃꯤ ꯃꯌꯥꯝ
ꯍꯣꯏ ꯑꯩ ꯊꯥꯔꯛꯀꯦꯀꯣ ꯍꯣꯔꯦꯟ ꯊꯥꯔꯛꯀꯦ ꯎꯝ ꯑꯗ ꯑ ꯑꯍꯣꯏ ꯐꯖꯅ ꯋꯥꯔꯤ ꯁꯥꯟꯅꯔꯁꯤ
ꯅꯪ ꯀꯨꯝꯁꯤꯁꯦ ꯑꯥ ꯈꯨꯟ ꯆꯒꯗ꯭ꯔꯣ ꯀꯃꯥꯏꯅ ꯇꯧꯗꯣꯏꯅꯣ ꯈ꯭ꯔꯤꯁꯃꯥꯁ ꯀꯩꯀꯥ ꯌꯥꯝ ꯂꯩꯗꯅꯀꯣ ꯑ
ꯅꯪꯗꯤ ꯆꯠꯂꯣꯏꯗ꯭ꯔꯣ
ꯑꯩꯗꯤ ꯈꯪꯗꯦ ꯏꯔꯥꯡꯗꯨꯒ ꯑꯗꯨꯒ ꯂꯥꯟꯗꯨꯒ ꯂꯩꯇ꯭ꯔꯗꯤ ꯑꯗꯨꯝ ꯆꯠꯂꯅꯤ ꯌꯥꯝ ꯅꯨꯡꯉꯥꯏꯅ ꯆꯥꯛ ꯌꯦꯟꯁꯥꯡ ꯑꯍꯥꯎ ꯑꯍꯥꯎꯕ ꯆꯥꯔꯅꯤ ꯀꯩꯀꯩꯅꯣ ꯌꯥꯝ ꯐꯦꯁꯇꯤꯚꯦꯜ ꯇꯧꯔꯅꯤ
ꯌꯥꯝ ꯅꯨꯡꯉꯥꯏꯔꯅꯤꯀꯣ ꯑꯗꯨꯗꯤ
ꯎꯝ ꯌꯥꯝ ꯅꯨꯡꯉꯥꯏꯕꯅꯦ ꯑꯩꯈꯣꯏ ꯈꯨꯟꯗ ꯂꯥꯛꯎꯀꯣ ꯅꯪꯁꯨ
ꯍꯣꯏ ꯏ ꯂꯥꯛꯀꯦ ꯅꯣꯡꯃꯜ ꯂꯀꯦꯀꯣ
ꯍꯣꯏ
ꯀꯩꯗꯧꯔꯤꯅꯣ ꯍꯧꯖꯤꯛꯇꯤ
ꯍꯧꯖꯤꯛꯁꯦ ꯑꯩꯈꯣꯏ ꯐꯦꯃꯤꯂꯤ ꯃꯨꯚꯤ ꯌꯦꯡꯉꯒ ꯀꯩ ꯀꯩꯅꯣ ꯑꯗꯨꯝ ꯈꯣꯠꯂꯒ ꯊꯝꯃꯒ ꯍꯤꯞꯄꯁꯨ ꯂꯩ ꯀꯩ ꯀꯩꯅꯣ ꯇꯧꯕ ꯃꯤ ꯃꯌꯥꯝ ꯂꯩꯌꯦ
ꯌꯥꯝ ꯅꯨꯡꯉꯥꯏꯔꯦꯅꯦ ꯑꯗꯨꯗꯤ
ꯑ ꯌꯥꯝ
ꯑꯩꯁꯨ ꯑꯩꯁꯨ ꯂꯥꯛꯅꯤꯡꯉꯤꯗ ꯅꯣꯏ ꯌꯨꯝꯗ
ꯂꯥꯛꯑꯣꯗ
ꯌꯥꯝ ꯅꯨꯡꯉꯥꯏꯔꯝꯒꯅꯤꯕ
ꯌꯥꯝ ꯅꯨꯡꯉꯥꯏꯕꯅꯦ
ꯑꯩꯁꯦ ꯅꯣꯏ ꯈꯨꯟꯗ ꯁꯥꯗꯕ꯭ꯔꯣ
ꯑꯥ ꯍꯧꯖꯤꯛꯀꯥꯟ ꯌꯥꯝ ꯁꯥꯏꯌꯦ ꯖꯨꯟ ꯖꯨꯂꯥꯏ ꯑꯣꯒꯁ ꯁꯦꯞꯇꯦꯝꯕꯔ ꯑꯗꯣ ꯑꯣꯏꯕꯅꯤꯅ ꯀꯣ ꯃꯇꯝꯗꯣ ꯔꯦꯅꯤ ꯁꯤꯖꯟ ꯑꯣꯏꯔꯁꯨ ꯑꯣ ꯅꯣꯡ ꯆꯨꯕ ꯃꯇꯝ ꯑꯣꯏꯔꯁꯨ ꯑꯗꯨꯝ ꯁꯥꯏꯌꯦ
ꯑꯁ ꯑꯩꯈꯣꯏ ꯈꯨꯟꯗꯗꯤ ꯌꯥꯝ ꯏꯪꯕꯅꯦꯕ ꯂꯩꯐꯝ ꯈꯪꯗ꯭ꯔꯦ
ꯑꯣ
ꯌꯥꯝ ꯏꯪꯕꯒꯤꯀꯣ
ꯑꯣ ꯑꯣ
ꯂꯩꯕ ꯅꯨꯡꯉꯥꯏꯇꯕ ꯍꯣꯏ ꯅꯣꯏ ꯀꯣꯟꯗ ꯂꯥꯛꯅꯤꯡꯉꯦ ꯑꯩꯁꯨ
ꯑꯁ ꯂꯥꯛꯑꯣ ꯅꯣꯡꯃ ꯀꯣꯏꯕ ꯆꯠꯁꯦ ꯑꯩꯈꯣꯏ ꯄꯤꯛꯅꯤꯛ ꯆꯠꯂꯒ ꯀꯩ ꯀꯩꯅꯣ ꯆꯥꯔꯒ ꯁꯤꯡꯖꯨ ꯆꯥꯔꯒ ꯀꯩꯅꯣ ꯇꯧꯔꯒ ꯀꯣ
ꯑꯥ ꯐꯖꯅ ꯅꯩꯈꯥꯏꯔꯁꯤꯀꯣ
ꯍꯣꯏ ꯐꯖꯅ ꯅꯩꯈꯥꯏꯗꯣꯏꯅꯤ
ꯑꯥ ꯀꯔꯤ ꯀꯔꯤꯅꯣ ꯌꯦꯟꯁꯥꯒꯨꯝꯕ ꯑꯣꯛꯁꯥꯒꯨꯝꯕ ꯄꯨꯔꯒ ꯀꯣ ꯄꯤꯛꯅꯤꯛ ꯌꯥꯝ ꯐꯖꯅ ꯆꯠꯂꯁꯦ
ꯍꯣꯏ ꯑꯗꯨꯅ ꯆꯞ ꯆꯥꯔꯦ
ꯎꯝ ꯌꯥꯝ ꯅꯨꯡꯉꯥꯏꯔꯝꯒꯅꯤꯍꯦ ꯅꯪꯗꯤ ꯅꯨꯄꯥ ꯀꯣꯏꯗꯕ꯭ꯔꯣ
ꯑꯁ ꯑꯩꯒꯤꯗꯤ ꯅꯨꯄꯥ ꯂꯩꯇ꯭ꯔꯦꯗ ꯅꯨꯄꯥ ꯀꯣꯏꯗ꯭ꯔꯤꯗ ꯍꯧꯖꯤꯛꯀꯥꯟꯗꯤ ꯀꯣꯏꯒꯦ ꯇꯧꯔꯤꯅꯦ
ꯑꯗꯨꯗꯤ ꯀꯟꯅ ꯇꯧꯔꯤꯌꯦ ꯅꯨꯄꯥ ꯀꯣꯏꯕ
ꯑꯁ ꯅꯪꯉꯣꯟꯗ ꯅꯝꯕꯔ ꯂꯧꯔꯒ ꯀꯩꯅꯣ ꯈꯪꯅꯗ꯭ꯔꯗꯤ ꯎꯄꯥꯏ ꯀꯩꯝꯇ ꯂꯩꯔꯣꯏꯗ ꯑꯩꯈꯣꯏꯁꯦ
ꯑꯩꯈꯣꯏ ꯑꯩꯉꯣꯟꯗ ꯅꯨꯄꯥꯒꯤ ꯅꯝꯕ ꯌꯥꯝ ꯂꯥꯏꯕꯅꯦ
ꯑ
ꯍꯣꯔ ꯍꯦꯟ ꯄꯤꯒꯦꯀꯣ ꯃꯦꯁꯦꯖꯇ ꯊꯥꯔꯛꯀꯦ ꯑꯩ
ꯑꯣ ꯑꯗꯨꯅ ꯕꯦꯁ ꯇꯥꯔꯅꯤꯀꯣ
ꯎꯝ ꯐꯖꯅ ꯅꯩ ꯈꯥꯏꯔꯣꯒꯣ ꯅꯪ ꯝꯕꯔ ꯄꯤꯔꯛꯇꯕ ꯑꯩ
ꯎꯝ ꯅꯩꯈꯥꯏꯗꯣꯏꯅꯦ ꯑꯝꯕ ꯆꯀ꯭ꯔꯥꯄꯥꯖꯧ
ꯑꯁ ꯌꯥꯝ ꯃꯁꯛ ꯃꯁꯛꯀꯨꯗꯤ ꯌꯥꯝ ꯐꯖꯠꯄꯅꯦ
ꯑꯗꯣ ꯅꯨꯄꯥꯁꯦ ꯑꯗꯨꯃꯥꯏꯅ ꯇꯧꯒꯗꯕꯅꯦ ꯋꯥ ꯆꯥꯎꯔꯒ ꯀꯨꯆꯨꯗꯣ ꯈꯔ ꯐꯖ ꯉꯥꯎꯍꯜꯂꯒ ꯃꯥꯒꯤ ꯀꯩꯅꯣ ꯅꯣꯂꯦꯖꯇꯣ ꯀꯩꯅꯣ ꯃꯥꯒꯤ ꯃꯍꯩꯔꯨꯆꯤꯡꯁꯤꯡꯗꯣ
ꯎꯝ
ꯑꯗꯨ ꯁꯤꯡꯗꯣꯁꯨ ꯁꯤꯡꯒꯗꯕ ꯑꯗꯨꯗꯣ ꯄꯥꯝꯃꯦ
ꯀꯨꯆꯨꯗꯤꯀꯣ ꯌꯥꯝ ꯃꯨꯕꯅꯤ ꯌꯥꯝ ꯃꯝꯕꯅꯦ
ꯃꯝꯃꯗꯤ ꯄꯥꯝꯗꯦ ꯀꯔꯤꯅꯣ ꯅꯪꯁꯨ
ꯑꯁ ꯏ ꯈꯔꯗꯤ ꯃꯃꯤ ꯃꯃꯥꯗꯣ
ꯑꯁ
ꯃꯥꯒꯤ ꯍꯥꯏꯗꯨꯗꯤꯀꯣ ꯌꯥꯝ ꯋꯥꯡꯕꯅꯦ
ꯑꯣ
ꯌꯥꯝ ꯃꯝꯕꯅꯦ ꯃꯥꯡꯉꯤꯅꯨ ꯃꯥꯡꯉꯤꯅꯦ ꯃꯥꯗꯣ
ꯃꯝꯕꯗꯣ ꯈꯔ ꯄꯥꯝꯗꯦ ꯈꯔ ꯉꯧꯕꯗꯣ ꯑꯣꯏꯅ ꯄꯥꯝꯃꯦ ꯈꯔ ꯋꯥꯡ ꯆꯥꯎꯔꯒ ꯀꯩꯅꯣ ꯈꯔ ꯐꯖꯍꯟꯕꯗꯣ ꯀꯩꯅꯣ ꯈꯠꯄꯗꯣ ꯌꯥꯝ ꯂꯩꯗꯅ ꯅꯨꯄꯥꯈꯣꯏꯁꯨ ꯌꯥꯝꯅ ꯁꯦꯡꯅ ꯑ ꯇꯧꯕꯗꯣ
ꯎꯝ ꯑꯗꯨꯅꯤ ꯑꯩꯁꯨ ꯌꯥꯝ ꯑꯩꯁꯨ ꯎꯝ
ꯑꯩꯈꯣꯏ ꯑꯩꯁꯨ ꯊꯕꯛ ꯆꯠꯇꯣꯏꯅꯦ ꯅꯪꯁꯨ ꯆꯠꯀꯅꯤꯀꯣ
ꯍꯣꯏ ꯆꯠꯀꯅꯤ ꯅꯪ ꯀꯩ ꯊꯕꯛ ꯇꯧꯔꯤꯅꯣ
ꯑꯩꯁꯦ ꯀꯩꯅꯣ ꯗꯁꯕꯤꯟ ꯈꯣꯝꯃꯤꯌꯦ ꯑꯩꯗꯤ
ꯑꯣ ꯌꯥꯝ ꯅꯨꯡꯉꯥꯏꯕꯅꯤ ꯗꯁꯕꯤꯟ ꯈꯣꯝꯕꯗꯣ ꯑꯩꯗꯤ ꯑꯗꯨꯝ ꯀꯩꯀꯩꯅꯣ ꯌꯨꯝꯗ ꯑꯗꯨꯝ ꯊꯕꯛ ꯂꯩꯕꯁꯤꯡꯗꯣ ꯑꯗꯨꯝ ꯇꯧꯔꯒ ꯂꯩꯕꯅꯦ
ꯑꯩꯈꯣꯏꯗꯤ ꯂꯥꯏꯕꯅꯤꯅ ꯏꯅꯥ ꯈꯨꯟꯕꯁꯨ ꯅꯠꯇꯕꯅꯤꯅ ꯎꯄꯥꯏ ꯂꯩꯇꯦ
ꯑꯩꯈꯣꯏꯁꯨꯅꯦ ꯌꯥꯝ ꯏꯅ ꯈꯨꯟꯗꯦ ꯑꯩꯁꯨ
ꯃꯥꯂꯗ ꯅꯪ ꯈꯣꯟꯖꯦꯜꯗꯨꯗ
ꯃꯥꯥꯟꯅꯦ ꯃꯥꯥꯟꯅꯦ
ꯌꯥꯝ ꯃꯥꯜꯂꯤ ꯃꯥꯟꯕꯅꯤ ꯅꯪꯗ
ꯁꯦ ꯅꯪ ꯀꯩꯀꯩ ꯍꯣꯠꯅꯔꯤꯅꯣ
ꯑꯩ ꯍꯧꯖꯤꯛꯀꯥꯟꯁꯦ ꯑꯃꯨꯛꯀ ꯊꯕꯛ ꯆꯠꯂꯤ ꯑꯃꯨꯛꯀ ꯁ꯭ꯀꯨꯜ ꯆꯠꯂꯤ ꯑꯃꯨꯀ ꯀꯩꯅꯣ ꯌꯨꯝꯗ ꯆꯥꯛ ꯏꯟꯁꯥꯡ ꯊꯣꯡꯕ ꯈꯣꯠꯄ ꯑꯗꯨꯗ ꯃꯌꯥꯝ ꯇꯧꯋꯤ ꯑꯩꯈꯣꯏꯗꯤ ꯎ ꯊꯕꯛ ꯏꯌꯥꯝꯕꯅꯤꯅꯀꯣ
ꯌꯥꯝ ꯋꯥꯔꯝꯒꯅꯤꯀꯣ ꯅꯪꯁꯦ
ꯍꯣꯏ ꯌꯥꯝ ꯋꯥꯏꯌꯦ
ꯃꯤ ꯀꯌꯥ ꯁꯨꯔꯕꯣ ꯅꯣꯏ
ꯑꯦ ꯃꯤ ꯃꯁꯤꯡꯕꯨꯗꯤ ꯍꯥꯏꯕ ꯉꯝꯗꯦꯗ ꯃꯤ ꯌꯥꯝꯃꯟꯕꯒꯤꯀꯣ ꯑꯗꯨꯅ ꯑ ꯑꯩꯈꯣꯏ ꯃꯤ ꯌꯥꯝꯃꯦ ꯍꯥꯏꯅ ꯑꯗꯨꯝ ꯍꯥꯏꯔꯒꯦ
ꯑꯩꯈꯣꯏꯗꯤ ꯃꯤ ꯑꯍꯨꯝ ꯈꯛꯇꯅꯤ ꯂꯩꯔꯤꯁꯦ
ꯑꯁ ꯌꯥꯝ ꯅꯨꯡꯉꯥꯏꯀꯣ ꯅꯣꯏꯁꯦ
ꯌꯥꯝ ꯅꯨꯡꯉꯥꯏꯕꯅꯦ ꯄꯤꯁꯇ ꯂꯩꯕꯅꯦ ꯑꯩꯈꯣꯏꯗꯤ
ꯑꯥ
ꯃꯤ ꯌꯥꯝꯌꯥꯝꯕ ꯑ ꯃꯤ ꯑꯌꯥꯝꯕ ꯈꯨꯟꯗ ꯆꯠꯂꯗꯤꯀꯣ
ꯍꯣꯏ
ꯌꯥꯝ ꯑꯁ ꯌꯥꯝ ꯂꯥꯡꯉꯦ
ꯑꯣ ꯍꯣꯏ ꯈꯔꯗꯤ ꯌꯥꯝ ꯈꯔꯗꯤ ꯂꯥꯡꯕꯅꯤ ꯃꯤ ꯌꯥꯝꯕꯅꯤꯅꯀꯣ
ꯎꯝ ꯈꯪꯗ꯭ꯔꯦꯗ ꯍꯧꯖꯤꯛꯀꯉꯁꯦ ꯑꯦ
ꯈꯪꯗ꯭ꯔꯦ ꯄꯨꯟꯁꯤꯁꯦ ꯀꯔꯝꯃꯥꯏꯅ ꯍꯤꯡꯗꯣꯏꯅꯣ ꯀꯔꯝꯍꯥꯏꯅ ꯇꯧꯔꯒ ꯆꯥꯇꯣꯏꯅꯣ
ꯅꯪꯁꯨ ꯕꯣꯜ ꯌꯦꯡꯕ꯭ꯔꯣ
ꯌꯦꯡꯕꯨꯗꯤ ꯌꯦꯡꯉꯤ ꯎꯝ ꯅꯪꯗꯦ
ꯑꯁ ꯌꯦꯡꯉꯦ ꯑꯩꯁꯨ
ꯑꯣ ꯑꯣ ꯌꯥꯝ ꯐꯖꯩꯀꯣ
ꯍꯣꯏ ꯌꯥꯝ ꯅꯨꯡꯉꯥꯏꯌꯦ ꯕꯣꯜ ꯌꯦꯡꯕꯗꯣ ꯅꯨꯡꯇꯤ ꯑꯗꯨꯝ ꯌꯦꯡꯉꯦ ꯑꯩ
ꯎꯝ ꯐꯖꯕꯅꯦ ꯑꯗꯨꯗꯣ
ꯎꯝ
ꯑ ꯐꯔꯦ ꯏꯕꯥꯅꯤ ꯑꯗꯨꯗꯤ ꯍꯌꯦꯡ ꯑꯣꯏꯅ ꯄꯥꯎ ꯐꯥꯎꯅꯔꯁꯤꯀꯣ
ꯍꯣꯏ ꯍꯣꯏ ꯒꯨꯅꯥꯏ ꯍꯌꯦꯡ ꯐꯖꯅ ꯀꯣ ꯇꯧꯔꯥꯎ ꯀꯣ
ꯍꯣꯏ ꯇꯧꯗꯣꯏꯅꯦ
ꯎꯝ ꯕꯥꯏ